ꯍꯜꯂꯣ
ꯎꯝ
ꯀꯔꯤ ꯇꯧꯕ꯭ꯔꯣ
ꯀꯩꯁꯨ ꯇꯧꯗꯦ ꯍꯤꯠꯄꯒ ꯂꯩꯌꯦꯅ ꯈꯜꯂꯤ
ꯐꯣꯏꯗꯤ ꯑ ꯀꯦꯕ ꯀꯩꯁꯨꯗꯝꯅꯔꯤ
ꯍꯥꯏꯕ ꯉꯝꯗ꯭ꯔꯦ
ꯍꯥꯏꯕ ꯉꯝꯗꯦ ꯍꯥꯏꯕ ꯈꯪꯗꯦ
ꯑ ꯍꯥꯏꯕ ꯈꯪꯗꯦ
ꯆꯥꯛ ꯆꯥꯔꯕ꯭ꯔꯣ
ꯆꯥꯈ꯭ꯔꯦ ꯅꯣꯏꯗꯤ
ꯑ ꯆꯥ ꯀꯔꯩ ꯀꯔꯩ ꯍꯤꯗꯥꯡ ꯆꯥꯕ꯭ꯔꯣ
ꯈꯣꯏꯗꯤ ꯕꯤꯗ꯭ꯔꯨꯠꯀ ꯑꯂꯨ ꯐ꯭ꯔꯥꯏ ꯅꯣꯏꯗꯤ
ꯑꯩ ꯁꯨꯝ ꯑꯂꯨ ꯐ꯭ꯔꯥꯏꯒ ꯍꯪꯒꯥ
ꯎꯝ ꯍꯕ꯭ꯔꯣ
ꯍꯥꯞꯇꯦ ꯍꯥꯞꯇꯦ ꯅꯪꯕꯨ ꯊꯣꯡꯗ꯭ꯔꯕꯅꯦꯅ ꯍꯥꯞꯇ꯭ꯔꯦ
ꯑ ꯑꯩꯅ ꯑꯩꯅ ꯊꯧꯔꯗꯤ ꯑꯃꯒ ꯀꯔꯤ ꯍꯥꯏꯁꯤꯔꯥ ꯑꯗꯨꯅ ꯍꯦꯟꯅ ꯍꯥꯎꯔꯔꯣꯏꯗ
ꯍꯅꯤꯗ
ꯅꯠꯇꯦ ꯍꯥꯎꯔꯣꯏ ꯑ ꯍꯩꯇꯦ
ꯑꯦ
ꯑꯩ ꯑꯩ ꯑꯣ
ꯑꯣꯣꯏꯔ
ꯅꯪꯅ ꯊꯝꯒꯅꯤ ꯍꯥꯏꯕ ꯅꯠꯇ꯭ꯔꯥ
ꯅꯨꯄꯤꯅ ꯆꯥꯛ ꯊꯣꯡꯕ ꯍꯩꯇ꯭ꯔꯗꯤ ꯂꯣꯏꯔꯦ ꯆꯥꯕꯗꯤ ꯍꯩꯕ꯭ꯔꯥ
ꯍꯣꯏ ꯍꯣꯏ ꯍꯩꯇ꯭ꯔꯗꯤ ꯃꯤ ꯑꯣꯏꯔꯔꯣꯏ
ꯍꯇ‌꯭ꯔꯥꯗꯤ
ꯊꯣꯡꯕꯗꯤ ꯍꯩꯇ꯭ꯔꯁꯨ ꯆꯥꯕꯗꯤ ꯐꯥꯔꯁ ꯀ꯭ꯂꯥꯁꯅꯤ ꯅꯪꯅ ꯊꯣꯡꯒꯦ ꯍꯥꯏꯕ ꯅꯠꯇ꯭ꯔꯣ ꯍꯥ
ꯊꯣꯡꯒꯦ ꯊꯣꯡꯒꯦ ꯊꯣꯡꯉꯒ ꯂꯣꯏꯔꯦ
ꯅꯪꯅ ꯊꯣꯡꯕꯤꯒꯦ ꯍꯥꯏꯕꯒꯨꯝꯅ ꯇꯥꯏꯌꯦ ꯍꯥꯏꯗꯤ ꯑꯗꯨꯒꯤ ꯑꯩꯗꯤ ꯑꯩꯗꯤ ꯍꯩꯇꯦ
ꯎꯝ ꯑꯩ ꯊꯣꯡꯒꯦ
ꯎꯝ ꯐꯔꯦ ꯑꯗꯨꯗꯤ
ꯍꯝ ꯍꯨꯝ
ꯐꯔꯦ ꯐꯔꯦ
ꯅꯪ ꯂꯣꯛ ꯍꯕ꯭ꯔꯥ
ꯍꯣꯏ
ꯅꯪꯒꯤ ꯈꯨꯣꯟꯖꯦꯂ ꯑ ꯑꯗꯨ ꯈꯔ ꯈꯔ ꯇꯧꯔꯤꯌꯥ
ꯑ
ꯍꯤꯗꯥꯛ ꯆꯥꯎꯀꯣ
ꯑꯍ ꯆꯥꯅꯤꯡꯗꯦ ꯍꯤꯗꯥꯛ ꯆꯥꯔꯁꯨ ꯐꯠ ꯐꯠꯇꯦ ꯐꯠꯇꯦ ꯀꯩ꫰ꯍꯥꯏꯁꯤꯔꯥ ꯈꯪꯒꯦ
ꯍꯤꯗꯥꯛ ꯆꯥꯔꯁꯨ ꯑꯗꯨꯝ ꯇꯧꯕ꯭ꯔꯥ ꯅꯪꯒꯤ ꯂꯧ ꯈꯨꯨꯕꯗꯣ ꯐꯕ ꯀꯥꯎꯕ ꯂꯩꯇ꯭ꯔꯦ
ꯍꯣꯏ ꯐꯠ ꯆꯥꯔꯁꯨ ꯆꯥꯗ꯭ꯔꯁꯨ ꯆꯞ ꯃꯥꯟꯅꯕꯅꯤ ꯑꯗꯨꯒꯤ ꯆꯥꯅꯤꯡꯗꯦꯗ
ꯑꯗꯨꯗꯤ ꯏꯁꯤꯡꯅ ꯁꯥꯥꯕꯗꯣ
ꯑꯗꯨꯗꯤ ꯊꯛꯄꯅꯦ
ꯑ
ꯖꯤꯟꯖꯔ ꯍꯥꯞꯕꯔꯒ ꯊꯛꯄꯅꯦ
ꯇꯃꯤꯒꯦꯅꯣ ꯁꯣꯁꯅꯄꯒꯦ ꯉꯔꯥꯡꯗ ꯋꯥꯔꯜ ꯀꯞ ꯁꯥꯟꯅꯕ
ꯍꯥꯥ
ꯔꯥꯡꯗꯨ ꯑꯩ ꯄꯣꯜ ꯁꯟꯅꯕꯗꯨ ꯎꯗ꯭ꯔꯣ
ꯑ ꯅꯪꯁꯨ ꯋ ꯍꯥꯏꯌꯦ ꯍꯥ
ꯎꯝ ꯑꯩ ꯑꯩ ꯆꯟꯕꯗꯣ ꯒꯣꯣꯔ ꯑꯅꯤ ꯆꯟꯕꯗꯨ ꯅꯪ
ꯑ ꯑꯣ
ꯅꯪ ꯁꯤꯐꯥꯎ ꯀꯥꯎꯔꯗꯤ ꯂꯣꯏꯔꯦ
ꯀꯥꯎꯈ꯭ꯔꯦ ꯁꯣꯏꯈ꯭ꯔꯦ ꯑꯩ ꯂꯪꯈ꯭ꯔꯦ
ꯑꯦꯃꯇꯦ
ꯎꯝ ꯉꯁꯤꯗꯤ ꯏꯕꯣ ꯌꯦꯡꯒꯦꯔꯥ ꯑꯗꯨꯗꯤ
ꯎꯝ ꯉꯁꯤꯗꯤ ꯉꯁꯤꯗꯤ ꯁꯥꯟꯅꯔꯔꯣꯏ ꯌꯦꯡꯉꯒꯦ ꯍꯌꯦꯡ ꯍꯌꯦꯡ ꯑꯣꯏꯅ ꯑꯃꯨꯛ ꯁꯥꯟꯅꯔꯒꯦ ꯍꯌꯦꯡ ꯑꯃꯨꯛ ꯂꯩꯌꯦ
ꯑꯣ ꯅꯪꯗꯤ
ꯀꯅꯥꯒ ꯁꯄꯣꯠꯇꯕꯕ꯭ꯔꯥ ꯑꯗꯨꯗꯤꯦ ꯎꯝ ꯑꯩꯗꯤ ꯐ꯭ꯔꯥꯟꯁꯗ ꯁꯅꯗꯔꯤ
ꯑꯣ ꯑꯣ ꯊꯪꯈ꯭ꯔꯦ ꯊꯪꯈ꯭ꯔꯦ ꯑꯥ
ꯝꯕꯔ ꯇ ꯑꯗꯨ ꯑꯅꯦ
ꯎꯝ ꯐꯔꯦ ꯌꯥꯝ ꯍꯥꯏꯌꯦ ꯑꯗꯨꯗꯤ
ꯎꯝꯝ ꯑꯔꯥꯡꯗꯣ ꯆ ꯃꯅꯤ ꯃꯥꯔ
ꯑꯁ ꯌꯥꯝ ꯅꯪ ꯀꯔꯤ ꯅꯐꯦꯠꯣꯐꯦꯠ ꯇꯧꯔꯒ ꯂꯩꯕ꯭ꯔꯥ
ꯎꯝ
ꯌꯥꯝ ꯍꯔꯥꯎꯕ꯭ꯔꯣ ꯅꯣꯛꯅꯤꯡꯕ꯭ꯔꯣ
ꯅꯗꯦꯗ ꯅꯪꯗꯤ ꯈꯣꯟꯖꯒ ꯇꯥꯕꯒꯤ ꯅꯨꯡꯁꯤꯕ
ꯆꯆꯥ
ꯍꯪꯒꯤꯤ ꯃꯥꯟꯕ꯭ꯔꯣ
ꯍꯥꯥ
ꯐꯥꯒꯤ ꯃꯥꯟꯕ꯭ꯔꯣ ꯑꯩꯅ ꯍꯥꯏꯕꯁꯦ
ꯍꯣꯏ
ꯑꯦ ꯑꯗꯨꯗꯤ ꯅꯪꯒꯤ ꯅꯥꯛꯇ ꯂꯥꯛꯑꯒ ꯍꯥꯏꯕꯨꯔꯣ
ꯍꯣꯏ
ꯑꯦ ꯑꯁꯦꯡꯕ
ꯍꯣꯏ
ꯑꯗꯨꯗꯤ ꯂꯥꯛꯑꯒꯦ ꯍꯧꯖꯤꯛ
ꯑꯣꯀꯦ ꯌꯥꯏꯌꯦ
ꯊꯧꯂ ꯀꯔꯣ
ꯍꯣꯏ
ꯂ ꯐꯔꯒ ꯊꯕ ꯂ ꯍꯥꯏꯦ
ꯑꯗꯨ ꯀꯔꯤ ꯍꯥꯏꯁꯤꯔꯥ ꯀꯣꯏꯕ ꯆꯠꯀꯦ ꯍꯥꯏꯔꯒ
ꯑꯦ ꯄꯨꯂꯣꯛ ꯈꯨꯕꯅꯤꯅ ꯃꯄꯥꯟ ꯊꯣꯛꯧꯕ ꯅꯨꯡꯉꯥꯏꯔꯔꯣꯏ ꯅꯣꯡꯃ ꯆꯠꯂꯁꯦ ꯅꯣꯡꯃ ꯂꯥꯛ꫰ꯀꯦ ꯍꯧꯖꯤꯛꯁꯦ ꯅꯨꯡꯗꯥꯡ ꯑꯣꯏꯔꯝꯁꯨ ꯑꯣꯏꯔꯦ ꯂꯥꯛꯑꯕ ꯂꯥꯛꯄ ꯌꯥꯔꯔꯣꯏ
ꯀꯥꯏꯗꯦꯗ ꯅꯪ ꯂꯛꯀꯦ ꯍꯥꯏꯔꯗꯤ ꯀꯥꯏꯗꯦ
ꯑꯦ ꯍꯣꯏ ꯍꯣꯏ ꯍ ꯅ ꯆꯤꯑꯗꯤꯅꯦ
ꯂꯝꯕꯤꯗ ꯃꯥꯡꯈ꯭ꯔꯤꯗꯤ ꯀꯃꯥꯏꯅ ꯇꯧꯒꯦꯔ
ꯍꯨꯏꯅ ꯆꯤꯛꯑꯗꯤ
ꯑꯣ ꯑꯗꯨꯗꯤ ꯀꯤꯌꯦ ꯍ ꯆꯤꯛꯔꯣꯏꯗꯥꯛ ꯊꯤꯛꯔꯣꯏꯗ ꯍꯨꯏꯗꯤ ꯑꯩꯕꯨ ꯅꯨꯡꯁꯤꯕꯅꯦ
ꯎꯝ
ꯑꯣꯏꯕꯨꯗꯤꯖꯗꯕ꯭ꯔꯥ ꯑꯣꯏꯣꯏ ꯀꯏ
ꯑꯩꯕꯨꯗꯤ ꯅꯨꯡꯁꯤꯌꯦ
ꯇ꯭ꯔꯥ ꯄꯩꯁ ꯇ ꯑꯣꯏꯒꯦ
ꯑꯩꯒꯤ ꯈꯣꯡ ꯅꯪꯉꯣꯟꯗ ꯇꯥꯛꯑꯦ
ꯍꯝ
ꯑꯩꯒꯤ ꯃꯈꯣꯡꯗꯣ ꯑꯩꯅ ꯉꯥꯡꯕꯗꯣ ꯅꯪꯉꯣꯟꯗꯁꯨ ꯇꯥꯏ
ꯎꯝ
ꯎꯝꯃ ꯑ
ꯇꯥꯔꯦ
ꯑ
ꯇꯥꯄ ꯍꯧꯖꯤꯛꯁꯨ
ꯍꯣꯏ ꯇꯥꯏꯌꯦ
ꯍꯧꯖꯤꯛꯁꯨ ꯇꯥꯏ ꯍꯣꯏ
ꯁꯤ ꯍꯣꯏ ꯑꯩꯅ ꯍꯣꯏ ꯍꯥꯏꯔꯒ ꯑ ꯋꯥꯟ ꯁꯀꯔꯒ ꯍꯒꯦ
ꯑꯗꯨꯗꯤ
ꯍꯧꯖꯤꯛ ꯇꯥꯗ꯭ꯔꯦ ꯇꯨꯝꯅꯤꯡꯈ꯭ꯔꯕ꯭ꯔꯣ ꯇꯥꯕ꯭ꯔꯣ ꯇꯕ꯭ꯔꯣ ꯍꯜꯂꯣ ꯎꯝ ꯇꯥꯕ꯭ꯔꯣ ꯎꯝ ꯑꯣꯞꯄꯥ ꯍꯥꯏꯅꯅꯅ ꯎ ꯀꯩ ꯅꯣ ꯀꯩꯒꯤꯔꯣ ꯀꯣ ꯅꯦꯠꯋꯔꯛ ꯆꯦꯛ ꯀꯔꯤꯒꯤꯔꯣ ꯅꯨꯡꯉꯥꯏꯇꯦꯗ ꯀꯌꯥꯃꯨꯛꯁꯨ ꯇꯜꯂꯦ ꯎꯄꯥ ꯆꯥꯁ ꯍꯦꯦꯟꯃꯥꯟ꯭ꯔꯣ ꯈꯪꯗꯦꯗ ꯇꯨꯝꯅꯤꯡꯈ꯭ꯔꯦ